ꯇꯥꯏ ꯀꯣ
ꯇꯥꯏ
ꯑꯁ ꯃꯦꯡꯒꯣꯗ ꯀꯥꯏ ꯍꯥꯏꯕ꯭ꯔꯥ ꯀꯥꯎꯈ꯭ꯔꯦꯅꯦ ꯑꯣ ꯍꯩ ꯅꯧ ꯍꯩꯅꯧ ꯍꯩꯅꯧ ꯕꯤꯔꯨ ꯄꯥꯏ
ꯍ ꯍ
ꯍꯩꯅꯧꯌꯥꯝ ꯆꯥꯕꯒꯤ ꯂꯣꯏꯔꯦ ꯎꯝ ꯀꯥꯏ ꯍꯥꯏꯕ꯭ꯔꯥ ꯄꯤꯗꯣ ꯄꯤꯗꯣ ꯁꯤꯁꯦ ꯀꯥꯏ ꯍꯥꯏꯕ꯭ꯔꯥ ꯄꯤ ꯄꯤꯌꯤꯡ ꯄꯤꯌꯤꯡ ꯁꯤꯗꯣꯠ ꯊꯤ ꯐꯥꯏꯔꯥꯛꯃ ꯌꯨꯝ ꯄꯥꯟ ꯌꯨꯝ ꯄꯥꯏꯅꯦ ꯌꯨꯝ ꯄꯥꯟ ꯂꯥꯛꯅꯉꯥꯏ ꯑꯩ ꯀꯥꯎꯈ꯭ꯔꯦ
ꯃꯣꯏꯗꯤ ꯗꯨꯝ ꯅꯝꯕꯔ ꯋꯥꯟ ꯅꯝꯕꯔ ꯋꯥꯟ ꯍꯥꯏꯕꯒꯤꯀꯣ ꯑꯩꯗꯤ ꯈꯥꯡꯗꯦꯗꯣ
ꯀ꯭ꯔꯤ ꯍꯥꯏꯕ꯭ꯔꯥ ꯐꯣꯟ ꯀꯥꯎꯈ꯭ꯔꯦ ꯑꯩ ꯖꯨꯟ ꯇꯤꯟꯅꯦꯕ
ꯀꯔꯤꯒꯤꯔ ꯅꯥ ꯅꯪ ꯎꯝ ꯑꯥ ꯃꯩꯔꯦꯟ ꯃꯅꯥ ꯗꯨꯒꯨꯝꯕ ꯆꯥꯕ꯭ꯔꯥ
ꯅꯠꯇꯦ ꯑꯩꯗꯤ ꯁꯨꯃꯥꯏꯅ ꯇꯧꯕꯅꯦ
ꯑꯗꯨꯝ ꯅꯨꯡꯇꯤꯂꯤꯒꯤ ꯇꯥꯎ
ꯑꯥ ꯍꯣꯏ ꯑꯩꯁꯦ ꯑꯩꯒꯤ ꯎꯝ ꯆꯥꯥꯛ ꯇꯣ ꯑꯩ ꯑꯩꯒꯤ ꯆꯤꯟꯖꯦꯛꯁꯦ ꯌꯥꯗꯕꯅꯦ ꯍꯧꯖꯤꯛꯀꯥꯟꯁꯦ ꯁꯥꯕ ꯈꯛꯇ ꯆꯥꯛꯑꯦ ꯊꯥꯎ ꯈꯛꯇ ꯆꯥꯏꯑꯦ ꯑꯗꯨꯒꯤꯅꯦ ꯃꯤꯃꯤ ꯁꯤꯡꯖꯨꯒꯨꯝꯕ ꯆꯥꯛꯑꯦ ꯑꯗꯨꯒꯤ ꯁꯤ ꯑꯩꯒꯤꯗꯣ ꯍꯥꯎꯔꯦ ꯂꯤꯅꯥꯗꯣ ꯈꯥꯔ ꯐꯕꯅꯦꯕ ꯥꯕꯨꯡ ꯑꯂꯥꯟꯒꯤ ꯍꯤꯗꯥꯛ ꯆꯥꯕ ꯃꯇꯥꯝꯁꯤ ꯀꯟ ꯉꯥꯏꯕꯅꯦꯕ ꯑꯗꯣ ꯑꯩꯒꯤ ꯆꯥꯛꯇꯣ
ꯑꯃꯨꯛ ꯑꯃꯨꯛꯀ ꯆꯥꯎꯅꯦ ꯑꯗꯨꯗꯤ
ꯐꯪꯗꯦ ꯊꯤꯌꯥꯡꯗꯕꯗꯤꯀꯣ ꯈꯣꯏ ꯒꯤꯅ ꯁꯤ ꯍꯥꯎꯕꯅꯤ ꯍꯥꯏꯌꯦ ꯃꯥꯒꯤ ꯍꯤꯗꯥꯛ ꯇꯣ ꯊꯤꯌꯥꯡꯒꯗꯕꯅꯦ ꯍꯥꯏꯌꯦ ꯎꯝ ꯏꯁ ꯇꯜꯂꯦ ꯑꯩ
ꯑꯩꯈꯣꯏꯒꯤ ꯆꯤꯟꯖꯥꯛꯇꯣ ꯑꯩꯈꯣꯏꯅ ꯐꯖꯅ ꯆꯥꯗ꯭ꯔꯗꯤ ꯑꯗꯨꯝ ꯂꯩꯅꯕꯨꯗꯤ ꯗꯨꯝ ꯂꯩꯒꯅꯤ ꯍꯥꯏꯕꯗꯣ
ꯑꯗꯨꯅꯤꯕ ꯑꯁ ꯇꯜꯂꯦ ꯑꯩꯗꯤ ꯃꯨꯛ ꯍꯥꯎꯕꯒꯤ ꯑꯩ ꯌꯥꯝ ꯇꯟꯕꯅꯤ
ꯌꯥꯝ ꯅꯨꯡꯉꯥꯏꯔꯒ ꯂꯩꯕꯅꯦ ꯅꯍꯥꯟꯗꯨꯗꯤ ꯑꯩꯗꯣ ꯑꯩꯒꯤ ꯍꯦꯜꯁꯦ ꯈꯥꯔ ꯐꯥꯕꯅꯤꯅ ꯆꯥꯛꯇꯣ ꯐꯤꯌꯪꯗꯦ ꯑꯗꯨꯒꯤꯅꯦ
ꯑꯩꯈꯣꯏ ꯈꯨꯟꯒꯤ ꯅꯨꯄꯤ ꯂꯣꯏ ꯗꯨꯃꯥꯏꯅ ꯇꯥꯎꯋꯤꯀꯣ ꯍꯥꯏꯗꯤ ꯈꯣꯏ ꯎꯝ ꯏꯁꯥꯁꯦ
ꯐꯩ
ꯐꯠꯇꯕ ꯉꯥꯛ
ꯎꯝ ꯑꯍꯥꯍꯥ ꯎꯝꯍꯨꯝ ꯈꯪꯗꯦ ꯃꯤꯁꯤꯡꯁꯦ
ꯑꯇꯣꯞꯄ ꯈꯨꯟꯗꯒꯤ ꯃꯤ ꯑꯗꯨꯃꯥꯏꯅ ꯇꯧꯗꯦ ꯅꯨꯄꯤ ꯅꯣꯏꯗꯣ ꯌꯥꯝ ꯀꯜꯂꯒ ꯂꯩ ꯂꯩꯌꯦ ꯃꯣꯏꯗꯤ
ꯎꯝ ꯍꯨꯝ ꯍꯨꯝ
ꯑꯦꯍꯦꯍꯦ ꯃꯥꯒꯤꯃꯈꯣꯟꯁꯦ ꯑꯁ ꯌꯥꯗ꯭ꯔꯦꯗꯦ ꯌꯥꯗ꯭ꯔꯦꯗꯦ
ꯏꯩꯒꯤ ꯕꯥꯕꯥ ꯁꯨ ꯃꯥꯒꯤ ꯂꯩꯅꯥ ꯌꯥꯝ ꯐꯔꯦ ꯍꯥꯏꯕꯅꯦ ꯑꯥꯎ ꯗꯥꯛ ꯆꯥꯏꯌꯦ ꯃꯥꯗꯤ ꯎꯝ ꯃꯥꯒꯤ ꯆꯤꯟꯖꯥꯛ ꯇꯣ ꯌꯥꯝ ꯆꯦꯛꯁꯤꯟꯕꯅꯦꯕ ꯑꯗꯨ ꯑꯗꯨ ꯑꯣꯏꯔꯒ ꯍꯤꯗꯥꯛꯁꯨ ꯆꯥꯏꯌꯦ ꯑꯗꯨꯒꯤꯅꯦ
ꯎꯝ
ꯌꯥꯝ ꯁꯦꯛꯁꯤꯟꯕꯅꯦ ꯃꯥꯗꯣ ꯆꯤꯅꯤ ꯐꯨꯒꯥꯏꯔꯁꯨ ꯂꯥꯌꯦ ꯃꯥꯗꯣ ꯑꯗꯨꯒꯤ ꯍꯤꯗꯥꯛ
ꯃꯥꯅ ꯆꯥꯛ ꯌꯦꯟꯁꯥꯡꯗꯣ ꯆꯥꯔꯗꯤ ꯑꯗꯨꯝ ꯐꯒꯗꯕ ꯑꯩꯈꯣꯏꯒꯤ ꯃꯔꯥꯜꯅꯦꯗ
ꯎꯝ ꯀꯩ ꯆꯨꯝꯃꯦ ꯑꯩꯈꯣꯏꯒꯤ ꯃꯥꯔꯥꯜꯅꯦ ꯃꯤꯃꯤꯗꯣ ꯑꯁ ꯃꯤꯗꯤ ꯃꯤꯃꯤꯗꯣ ꯆꯥꯗꯕ ꯐꯩꯌꯦ
ꯆꯥꯔꯣꯏ ꯆꯥꯔꯣꯏ ꯍꯥꯏꯔꯒ ꯑꯃꯨꯛꯀ
ꯎꯝ ꯑꯗꯨꯅꯦ ꯑꯩꯈꯣꯏ ꯅꯨꯄꯤꯁꯤꯡꯒꯤ ꯅꯤꯁꯥ ꯑꯣꯏꯕꯅꯦ ꯑꯗꯨꯗꯣ ꯅꯨꯄꯥꯁꯤꯡꯕꯨ ꯌꯨ ꯊꯛꯑꯦ ꯍꯥꯏꯔꯒ ꯍꯣꯏ ꯆꯞ ꯃꯥꯟꯅꯩ
ꯎꯝ
ꯅꯤꯁꯥ ꯑꯣꯏ ꯎꯔꯗꯤ ꯀꯣ ꯑꯈꯣꯏꯗꯤ ꯆꯥꯗꯕꯤꯗ ꯇꯨꯃꯤꯟ ꯂꯩꯕ ꯉꯝꯗꯕ
ꯑꯁꯤꯗꯁꯨ ꯇꯥꯃꯦꯡꯂꯣꯡꯗꯒꯨꯝꯅ ꯑꯗꯨꯝ ꯃꯤꯃꯤ ꯍꯥꯞꯇꯕꯤꯗ ꯑꯗꯨꯝ ꯇꯧꯔꯛꯑꯗꯤ ꯐꯥꯗꯣꯏꯕ ꯑꯁꯤꯗꯗꯤ ꯃꯤ ꯉꯥꯛꯇ ꯃꯤꯃꯤ ꯊꯝꯗ꯭ꯔꯥꯗꯤ ꯑꯩꯈꯣꯏ ꯏꯁꯥꯒꯤ ꯑꯗꯨꯝ ꯊꯥꯕꯅꯦ
ꯑꯗꯨ ꯑꯣꯏꯔꯁꯨ ꯅꯨꯄꯤꯁꯤꯡꯁꯦ ꯀꯤꯕ ꯍꯧꯔꯦ ꯃꯤꯃꯤꯗꯣ ꯑꯍꯥ ꯃꯤ ꯆꯥꯅꯤꯡ ꯆꯥꯅꯤꯡꯔꯁꯨ ꯑꯃ ꯑꯅꯤ ꯈꯛꯇ ꯊꯥꯡꯔꯒ ꯆꯥꯏꯑꯦ
ꯍꯣꯏ
ꯑ ꯆꯨꯝꯃꯦ ꯑꯗꯨꯝꯕ
ꯑꯈꯣꯏꯅ ꯆꯥꯕꯅꯦꯕ
ꯃꯤꯃꯤ ꯆꯥ ꯆꯥꯅꯤꯡꯗꯕꯗ ꯆꯥꯅꯤꯡꯗꯕ ꯃꯤꯁꯤꯡꯗꯣ ꯄꯥꯝꯃꯦ ꯑꯩꯗꯤ
ꯌꯨꯝꯗ ꯌꯨꯝꯗ ꯂꯩꯕ ꯀꯥꯟꯗꯀꯣ ꯑꯩ ꯚꯤꯀꯦꯁꯟ ꯆꯠꯄ ꯃꯠ ꯃꯇꯝꯗꯣ ꯌꯨꯝ ꯆꯠꯄ ꯃꯇꯝꯗꯣ ꯑꯗꯨꯗꯗꯤ ꯑꯩ ꯁꯨꯝ ꯃꯤ ꯃꯤ ꯁꯨꯡꯆꯥ ꯆꯥ ꯆꯥꯗꯦ ꯃꯤꯃꯤ ꯑꯩꯒꯤ ꯃꯃꯥꯡꯗ ꯂꯩꯔꯁꯨꯀꯣ ꯆꯥꯗꯕꯅꯦꯕ ꯃꯤꯃꯤꯒꯤ ꯁꯤꯡꯖꯨꯒ ꯑꯃꯨꯛ ꯃꯤꯃꯤ ꯍꯥꯞꯇꯕ ꯍꯥꯞꯇꯕꯤ ꯁꯤꯡꯖꯨ ꯑꯗꯨꯝ ꯂꯩꯕꯅꯦꯕ ꯑꯗꯨ ꯑꯣꯏꯔꯁꯨ ꯑꯗꯨꯝ ꯃꯤꯗꯣ ꯑꯩ ꯆꯥꯗꯦꯕ ꯍꯥꯞꯇꯕꯤꯗ ꯆꯥꯒꯅꯦꯕ
ꯎꯝ ꯍꯥꯞꯇ꯭ꯔꯗꯤ ꯌꯥꯏꯌꯦ ꯑꯗꯨꯝ ꯌꯥꯏꯌꯦ ꯀꯥꯏ ꯀꯣꯛꯅꯨꯡꯉꯥꯏꯕ ꯈꯛ ꯅꯨꯡꯉꯥꯏꯇꯕ ꯈꯛꯇꯅꯦꯕ ꯊꯤ ꯐꯥꯏꯔꯗꯤ ꯂꯣꯏꯔꯦ ꯐꯔꯦ
ꯌꯨꯝꯗ ꯆꯥꯗꯕ ꯁꯥꯔꯒ ꯁꯤꯗ ꯂꯩꯔꯒ ꯎꯝ
ꯍꯣꯏ ꯆꯥꯕ ꯍꯥꯎꯔꯦ
ꯎꯝ
ꯅꯪ ꯏꯅꯥꯎꯅꯨꯄꯥꯒ ꯆꯥꯕ꯭ꯔꯣ ꯆꯥꯛ ꯆꯥꯕ ꯀꯥꯟꯗ ꯑꯣ ꯅꯠ ꯇ꯭ꯔꯒ ꯑꯩꯈꯣꯏꯒ ꯑꯩꯈꯣꯏꯒ ꯆꯥꯛ
ꯅꯍꯥꯟꯗꯤ ꯆꯔꯥ ꯑꯅꯤꯔ ꯑꯍꯨꯝꯔ ꯆꯥꯈ꯭ꯔꯕꯅꯦ
ꯍꯧꯖꯤꯛ ꯀꯥꯟꯗꯤ ꯆꯥꯔꯁꯨ ꯀꯨꯏꯅ ꯀꯨꯏꯅ ꯆꯥꯏꯗ
ꯌꯥꯝ ꯐꯥꯔꯦ ꯍꯟꯗꯛꯇꯤ ꯅꯍꯥꯟꯗꯨꯒ ꯀꯝꯄꯤꯌꯔ ꯇꯧꯔꯦ ꯎꯝ
ꯉꯁꯤ ꯑꯩ ꯄꯦꯆꯨꯅꯣꯗꯣ ꯀꯣꯜ ꯇꯧꯋꯦ ꯑꯗꯨ ꯃꯉꯣꯟꯗꯨꯁꯨ ꯄꯥꯏꯌꯨ ꯍꯥꯏꯕꯅꯦꯕ ꯑꯩ ꯑꯗꯣ ꯄꯥꯏꯅꯤꯡ ꯃꯥꯗꯣ ꯐꯖꯅ ꯈꯨꯝꯗꯦ ꯑꯩ ꯑꯅꯤꯔꯛ ꯑꯍꯨꯝꯔꯛꯅꯦꯕ ꯃꯉꯣꯟꯗ ꯍꯥꯏꯔꯛꯄꯁꯦ ꯑꯩꯗꯣ ꯇꯜꯂꯦ ꯍꯥꯏꯔꯔꯣꯏꯒꯦ ꯑꯩ ꯑꯗꯨꯅꯦ ꯑꯩꯈꯣꯏꯗꯤ ꯑꯗꯨꯝ ꯅꯨꯡꯁꯤꯅꯅꯀꯣ ꯍꯥꯏꯔꯛꯄꯅꯦ
ꯁꯥ ꯆꯥꯔ ꯀꯥꯟꯗ ꯏꯝ ꯃꯥꯗꯣ ꯆꯦꯟꯕꯤꯈꯣ ꯅꯪꯅ
ꯍꯣꯏ ꯄꯣꯏꯗ
ꯄꯥꯝꯕ ꯍꯥꯎꯔꯅꯤ ꯆꯦꯡꯕꯨꯁꯨ ꯍꯥꯏꯒꯦ ꯑꯩ ꯌꯦꯡꯁꯤ ꯍꯥꯏꯔ ꯎꯝ ꯑꯗꯣ ꯑꯩ ꯑꯩ ꯑꯣꯏꯔꯗꯤ ꯑꯩ ꯑꯣꯏꯔꯗꯤ ꯗꯥꯏꯔꯦꯛ ꯇꯧꯅ ꯇꯧꯅꯅꯤꯡꯉꯦ ꯑꯩꯗꯤ ꯈꯣꯟꯅ ꯄꯩꯁꯥ ꯆꯥꯡꯉꯦꯅ ꯍꯥꯏꯔꯀꯥꯟꯗꯀꯣ ꯗꯥꯏꯔꯦꯛ ꯃꯥꯅ
ꯑꯩꯁꯨ ꯅꯪ ꯍꯥꯏꯩꯔꯥꯛꯄ ꯀꯥꯟꯗ ꯑꯩꯁꯨ ꯑꯗꯨꯃꯥꯏꯅ ꯇꯧꯋꯤꯅ
ꯍꯣꯏꯅꯦ
ꯄꯩꯁꯥ ꯍꯥꯏꯔꯗꯤ ꯑꯩꯈꯣꯏꯗꯤ ꯁꯤꯒꯅꯤ
ꯍꯦꯛ ꯄꯩꯁꯥ ꯍꯩꯕ ꯇꯥꯔꯗꯤ ꯑꯗꯨꯒꯤꯅꯤ ꯁꯤꯒꯅꯤ
ꯎꯝ ꯀꯣꯏ ꯆꯦꯟꯕꯤꯁꯦ ꯀꯣ ꯃꯣꯏ ꯃꯣꯏ ꯃꯣꯏꯕꯣ ꯄꯩꯁꯥ ꯆꯥꯡꯂꯤ ꯍ
ꯄꯩꯁꯥ ꯆꯥꯡ ꯀꯥꯟꯗ ꯄꯤꯁꯨ ꯄꯤꯔꯔꯣꯏꯉꯣꯟ ꯃꯉꯣꯟ ꯃꯣꯏ
ꯄꯤꯔꯣꯏ ꯃꯃꯥꯒꯗꯤ ꯃꯣꯏꯗꯣ ꯃꯥꯃꯥꯒꯅꯤ
ꯑꯣꯏꯔꯁꯅꯨ ꯎꯝ ꯃꯨꯄꯤꯅꯗꯗꯤ ꯍ ꯩ ꯍꯩꯕ꯭ꯔꯥꯅꯪ
ꯑꯣ ꯄꯤꯗ ꯀꯥꯥꯎꯔꯦꯅꯦ ꯃꯥꯗꯤ ꯌꯥꯔꯅꯤ
ꯑꯗꯨꯝ ꯍꯥꯏꯔꯛꯑꯣ
ꯍꯥꯏꯔꯛꯑꯣ ꯍꯥꯏꯈ꯭ꯔꯣ ꯃꯥꯅ ꯄꯥꯝꯂꯗꯤ ꯑꯗꯨꯝ ꯌꯥꯏꯅ
ꯎꯝ ꯅꯨꯄꯤꯅꯒ ꯍꯥꯏ ꯍꯥꯏꯕ ꯍꯥꯏꯗ꯭ꯔꯣ ꯀꯝꯗꯤ ꯍꯥꯏꯕ꯭ꯔꯥ ꯀꯔꯤ ꯑꯦꯗ꯭ꯔꯦꯁ ꯀꯔꯤꯒꯤ ꯌꯥꯗꯦ ꯍꯥꯏꯕ꯭ꯔꯥ ꯁꯦ ꯑꯩ ꯑꯃꯨꯛ ꯍꯥꯏꯕꯤꯒꯦ ꯑꯩ ꯑꯃꯨꯛ ꯍꯥꯏꯕꯤꯒꯦ ꯃꯥꯗꯤ ꯌꯥꯔꯦ ꯅꯤ ꯃꯤꯇꯩꯇꯩꯂꯣꯟ ꯉꯥꯡꯕꯗꯣ ꯍꯥꯏꯕꯅꯦ ꯏꯃꯥꯗꯣ
ꯎꯝ ꯀꯔꯤꯒꯤ ꯍꯥꯏꯕꯤꯔꯛꯇꯕ꯭ꯔꯥꯅ ꯍꯥꯡꯉꯗꯤ ꯑꯩꯈꯣꯏꯗꯣ
ꯑꯣ ꯍꯣꯏ ꯍꯣꯏ
ꯇꯦꯛꯁ ꯊꯥꯕꯤ ꯇꯦꯛꯁ ꯊꯥꯁꯤ ꯀꯣꯜ ꯇꯥꯎꯕ ꯂꯣꯏꯔꯗꯤ ꯀꯣꯏ ꯑꯅꯤ ꯐꯔ ꯀꯣ
ꯍꯣꯏ ꯍꯣꯏ
ꯎꯝ
ꯎ ꯐꯔꯁꯦ
ꯎꯝ